ꯑꯩꯅ ꯑꯩꯒꯤ ꯐꯥꯔꯝꯗ ꯑꯝꯇ ꯀꯣꯏꯊꯣꯔꯛꯑꯣ ꯍꯥꯏꯕꯗꯣ ꯍꯟꯗꯛꯀꯤ ꯀꯂꯦꯟꯁꯤꯗ ꯌꯥꯗꯣꯏꯔꯣ ꯃꯇꯝ ꯁꯪꯗ꯭ꯔꯣ
ꯁꯪꯉꯤꯅꯦ ꯍꯟꯗꯛ ꯀꯥꯂꯦꯟꯁꯤꯕꯨ ꯀꯔꯝ ꯀꯥꯟꯅ ꯇꯥꯒꯦ
ꯖꯨꯂꯥꯏ ꯂꯥꯁ ꯋꯤꯛꯁꯤꯗ ꯇꯥꯏ ꯍꯥꯏꯕ꯭ꯔꯥ ꯑꯩꯁꯦ ꯐꯖꯅ ꯈꯪꯗꯦ ꯁꯨꯃꯥꯏꯅ ꯑꯉꯥꯡꯈꯩꯅꯗꯤ ꯍꯥꯏꯅꯕꯅꯦꯕꯀꯣ ꯑꯗꯣ ꯑꯥ
ꯖꯨꯨꯂꯥꯏ ꯍꯥꯏꯗꯤ ꯋꯥꯂꯤ ꯀꯩꯅꯣ
ꯍꯣꯏ ꯑꯗꯨꯣ ꯑꯩ ꯍꯣꯏ ꯑꯩꯗꯣ ꯑꯩ ꯅꯪꯉꯣꯟꯗ ꯑꯦꯗꯚꯥꯟꯁ ꯑꯣꯏꯅ ꯍꯥꯏꯍꯧꯔꯤꯅꯦꯕ
ꯎꯝ ꯍꯣꯏ ꯍꯣꯏ ꯀꯣꯏꯊꯣꯔꯛꯀꯦ ꯅꯪꯒꯤ ꯐꯥꯝꯗꯨꯕꯨ ꯀꯩꯀꯩ ꯊꯥꯔꯤꯒꯦ ꯍꯧꯖꯤꯛꯄꯨ
ꯎꯝ ꯍꯧꯖꯤꯛꯁꯦ ꯑꯁ ꯊꯥꯕꯗꯣ ꯅꯪꯅ ꯌꯥꯝ ꯄꯥꯝꯕ ꯊꯝꯕꯥꯜꯗꯣ ꯑꯗꯨꯁꯨ ꯁꯥꯠꯄ ꯍꯧꯔꯛꯑꯦꯅꯦ
ꯑꯁ ꯑꯗꯨꯗꯤ ꯕꯦꯁꯅꯤꯅꯦ ꯈꯦꯁꯤ ꯆꯥꯕꯒꯤꯗꯤ ꯊꯝꯅꯥꯗ ꯀꯔꯤ ꯀꯔꯤ ꯊꯥꯔꯤꯒꯦ ꯍꯧꯖꯤꯛꯄꯣ
ꯈꯣꯡꯗ꯭ꯔꯨꯝ ꯁꯦꯕꯣꯠ ꯃꯥꯏꯔꯦꯟ ꯆꯨꯖꯥꯛꯇꯤ ꯍꯦꯛꯄꯗ ꯂꯣꯏꯕ ꯂꯣꯏꯁꯤꯜꯂꯛꯇꯣꯔꯦꯗ ꯑꯗꯣ ꯅꯪꯒꯤ ꯈꯔꯕꯨꯗꯤ ꯈꯥꯝꯒꯦ ꯑꯩ ꯑꯗꯒꯤ ꯍꯋꯥꯏ ꯑꯁꯥꯡꯕꯤ ꯆꯨꯖꯥꯥꯛꯇꯣ ꯑꯩꯈꯣꯏ ꯃꯩꯇꯩꯒꯤ ꯆꯥꯛꯍꯥꯎ ꯆꯨꯖꯥꯛꯇꯣ ꯃꯩꯇꯩꯒꯤ
ꯑꯥ
ꯆꯥꯛꯍꯥꯎꯆꯨꯖꯥꯛꯇꯣ
ꯑꯥ
ꯑꯗꯨꯗꯣ ꯑꯩꯈꯣꯏ ꯑꯔꯥꯞꯄꯗ ꯃꯣꯏ ꯊꯥꯕꯗꯣ ꯃꯃꯥꯡꯁꯤꯗ ꯌꯥꯝ ꯍꯥꯎꯋꯦꯅ ꯍꯥꯏꯕ ꯄꯥꯁꯨ ꯄꯥꯂꯦꯅ ꯍꯥꯏꯕ ꯑꯩ ꯍꯟꯗꯛ ꯇ꯭ꯔꯥꯏ ꯇꯧꯔ ꯌꯦꯡꯕꯅꯦꯕꯀꯣ
ꯑꯥ
ꯄꯥꯜꯂꯦ ꯐꯖꯅ ꯑꯗꯨꯝ ꯑꯩꯈꯣꯏ ꯆꯥꯔꯦ ꯌꯥꯝ ꯍꯥꯎꯋꯦ ꯃ ꯅꯞꯅꯞ ꯂꯥꯎꯕꯤꯗꯣ ꯑꯗꯨ ꯑꯣꯏꯌꯦꯕ ꯑꯗꯒꯤ ꯍꯋꯥꯏ ꯍꯛꯁꯥꯡꯕꯤ ꯆꯝꯐꯨꯠ ꯍꯋꯥꯏ ꯁꯨꯃꯥꯏꯅ ꯑꯁꯤꯗꯤ ꯑꯅꯤꯔꯛ ꯁꯨꯕ ꯀꯥꯡꯕꯨꯨꯅꯤꯗ ꯑꯍꯥꯟꯕꯗꯨꯗꯤ ꯍꯟꯗꯛꯀꯤ ꯂꯦꯟ ꯍꯧꯔꯛꯄꯗꯣ ꯅꯣꯡ ꯍꯧꯔꯛꯄꯒꯤ ꯂꯦꯟꯗꯣ ꯑꯗꯨꯗ ꯑꯁ ꯇꯪꯈꯥꯏ ꯑꯃꯗꯤ ꯁꯤꯈ꯭ꯔ ꯄꯣꯠꯅꯤꯗ
ꯑꯣ
ꯑꯗꯨꯗ ꯑꯁꯤ ꯒ꯭ꯔꯦꯅ ꯇꯣꯛꯊꯣꯛꯄꯗꯤ ꯌꯥꯗꯕꯅꯤꯅ ꯑꯃꯨꯛ ꯅꯧꯅ ꯊꯥꯖꯤꯜꯂꯦ
ꯊꯕꯛꯇꯤ ꯑꯅꯤ ꯊꯣꯛꯑꯅꯤ ꯇꯧꯔꯤꯁꯦ ꯑꯗꯨ ꯇꯤ
ꯍꯣꯏ ꯍꯣꯏ ꯑꯗꯣ ꯁꯤꯖꯟꯗꯣ ꯐꯠꯇꯕ ꯍꯥꯏꯗꯣꯏꯔꯥ ꯗꯥꯎ ꯌꯥꯗꯕ ꯍꯥꯏꯗꯣꯏꯔꯥ ꯈꯪꯗꯦ ꯑꯗꯨꯃꯥꯏꯅ ꯇꯧꯈ꯭ꯔꯦ ꯑꯗꯣ ꯑꯅꯤꯔꯛꯁꯨꯨꯕꯒꯤꯗꯤ ꯂꯥꯏꯕꯛ ꯐꯗꯅ ꯍꯧꯖꯤꯛ ꯐꯥꯎꯒꯤꯗꯤ ꯀꯔꯤꯝ ꯇꯧꯗ꯭ꯔꯤ
ꯑꯣ ꯑꯗꯣ ꯅꯣꯡ ꯈꯔ ꯈꯔ ꯇꯥꯕꯁꯤꯕꯨ ꯀꯥꯟꯅꯕ꯭ꯔꯣ ꯍꯤꯡꯒꯣꯜꯗ ꯀꯃꯥꯏꯅ ꯇꯧꯒꯦ ꯅꯠꯇ꯭ꯔꯒ ꯄꯣꯠ ꯄꯠꯁꯤꯟꯕꯔꯥ
ꯅꯣꯡ ꯈꯔ ꯇꯥꯕꯁꯦ ꯀꯥꯟꯅꯩꯌꯦꯕꯀꯣ ꯑꯗꯨꯒ ꯑꯃꯨꯛ ꯅꯨꯡꯁꯥ ꯈꯪꯁꯥ ꯁꯥꯕꯁꯦ ꯁꯤꯗ ꯈꯔꯒꯔ ꯐꯁꯜꯂꯛ ꯄꯁꯨ ꯌꯥꯎꯋꯦꯕ ꯅꯣꯡꯃꯨꯛ ꯇꯥ ꯅꯨꯡꯁꯥ ꯑꯃꯨꯛ ꯁꯥ ꯇꯧꯕꯁꯦ ꯑꯗꯒꯤ ꯅꯣꯡ ꯇꯥꯕꯗ ꯌꯥꯝ ꯇꯣꯏꯃꯜꯂꯁꯨꯀꯣ ꯃꯈꯣꯡ ꯏꯁꯤꯡ ꯆꯣꯁꯜꯂꯛꯑꯗꯤ ꯏꯟꯖꯥꯡ ꯅꯥꯄꯤꯁꯤꯡꯗꯣ ꯄꯣꯠꯁꯤꯜꯂꯛꯏꯗ ꯌꯥꯗꯦꯗ
ꯑꯣ ꯑꯣ
ꯑꯗꯨ ꯁꯨꯃꯥꯏꯅ ꯇꯧꯋꯦꯕꯀꯣ ꯑꯩꯅ ꯐꯥꯔꯝ ꯃꯅꯥꯛꯇꯨꯗ ꯏꯁꯤꯡꯁꯨ ꯀꯩꯁꯨ ꯋꯥꯠꯇꯅꯕꯅ ꯄꯨꯔꯤ ꯃꯆꯥ ꯑꯃ ꯍꯦꯛ ꯇꯧꯁꯟꯕꯅꯦꯕ ꯑꯗ ꯄꯨꯈꯤꯗ ꯉꯥ ꯈꯔ ꯊꯥꯗꯣꯏꯌꯦ ꯑ ꯑꯗꯨ ꯆꯥꯎꯔꯦ ꯉꯥꯗꯨꯁꯨ ꯅꯪ ꯂꯥꯛ ꯍꯥꯞꯄꯀꯥꯟꯗ ꯃꯍꯥꯎ ꯑꯃꯝꯇꯪ ꯌꯦꯡꯉꯣ ꯑꯩꯈꯣꯏꯗꯤ ꯀꯔꯤꯝ ꯍꯥꯞꯇꯕꯅꯦ ꯍꯧꯖꯤꯛꯀꯥꯟꯒꯤ ꯗꯨꯀꯥꯟꯗ ꯌꯣꯟꯕ ꯍꯥꯔ ꯀꯔꯤ ꯀꯔꯥꯗꯣ ꯃꯆꯤꯟꯖꯥꯛ ꯆꯦꯡꯀꯨꯞꯀ ꯃꯔꯛ ꯃꯔꯛꯇ ꯆꯦꯡꯀꯨꯞ ꯈꯔ ꯄꯤꯖꯕ ꯑꯗꯩ ꯅꯥꯄꯤ ꯈꯔ ꯄꯤꯖꯕ ꯁꯨꯃꯥꯏꯅ ꯇꯧꯕ ꯅꯠꯇꯅ ꯄꯤꯖ
ꯑꯁ ꯑꯗꯨꯗꯤ ꯌꯥꯝ ꯍꯥꯎꯒꯗꯕ ꯃꯥꯜꯂꯤꯅꯦ ꯃꯁ
ꯑꯩꯈꯣꯏ ꯑꯩꯈꯣꯏ ꯐꯥꯔꯦ ꯆꯥꯏꯌꯦ ꯑꯁ ꯌꯥꯝ ꯍꯥꯎꯋꯦ ꯏꯕꯨꯡ ꯕꯖꯥꯔꯗꯣ ꯌꯣꯟꯕꯗꯨꯒꯗꯤ ꯌꯥꯝꯤ ꯈꯦꯠꯅꯔꯦꯕꯣ
ꯑꯣ ꯑꯣ
ꯈꯪꯉꯤ ꯅꯪ ꯑꯩꯅ ꯂꯥꯛꯑꯣ ꯍꯥꯏꯔꯤꯁꯦ ꯀꯥꯡꯂꯦꯟ ꯌꯧꯗ꯭ꯔꯁꯨ ꯑꯗꯨꯝ ꯂꯥꯛꯑꯣꯅꯦ ꯃꯇꯝ ꯅꯪ ꯊꯕꯛ ꯁꯪꯕ ꯅꯨꯃꯤꯠ ꯑꯃꯗ ꯍꯦꯛꯇ ꯑꯩ ꯆꯥꯛ ꯀꯩꯀꯥꯗꯣ ꯑꯗꯨꯝ ꯁꯤꯜꯂꯝꯃꯒꯦꯅꯦ
ꯌꯥꯏꯅꯦ ꯑꯗꯨꯗꯤ
ꯎꯝ ꯑꯁ ꯍꯧꯖꯤꯛꯀꯥꯟꯁꯦ ꯄꯣꯠ ꯆꯩꯁꯦ ꯍꯣꯏ ꯁꯥꯠꯂꯤ ꯁꯥꯠꯂꯤ ꯑꯗꯨꯒ ꯄꯣꯠ ꯆꯩꯩꯁꯦ ꯄꯣꯠꯆꯩꯁꯦ ꯂꯩ ꯃꯔꯨ ꯃꯔꯥꯡ ꯀꯩꯀꯥ ꯂꯩꯕꯗꯅ ꯄꯩꯁꯥꯥꯁꯦ ꯇꯥꯡꯉꯦꯕ ꯑꯗꯨꯒ ꯌꯣꯟꯕ ꯀꯥꯟꯗꯅꯅꯦ ꯂꯩꯕꯤꯅꯤꯡꯉꯥꯏ ꯂꯩꯇꯗꯅ ꯑꯁ ꯄꯣꯠꯁꯦ ꯃꯥꯡꯕꯁꯨ ꯌꯥꯎꯔꯃꯤꯗ
ꯑꯩꯈꯣꯏ ꯊꯪꯅꯕ ꯑꯃꯁꯝꯨꯅꯦ ꯃꯥꯒꯤ ꯍꯒꯣꯟ ꯁꯦ ꯈꯔ ꯆꯥꯎꯕ ꯍꯥꯏꯇꯥꯔꯦ ꯑꯗꯨꯒꯤ ꯊꯕꯤ ꯀꯥꯂꯦꯟ ꯊꯕꯤꯕꯨ ꯊꯥꯖꯤꯟꯕꯅꯦ ꯑꯗꯒꯤ ꯍꯧꯖꯤꯛ ꯃꯇꯝꯒꯤ ꯄꯣꯠꯆꯩ ꯆꯩꯁꯤꯡꯁꯦ ꯊꯥꯖꯤꯜꯂꯒ ꯊꯝꯃꯦ ꯗꯨꯒꯥꯥꯞ ꯄꯥꯜꯂꯛꯑꯦ ꯄꯥꯜꯂꯛꯄꯁꯤꯗ ꯑꯥ ꯌꯣꯟꯕꯁꯤꯗꯅ ꯍꯣꯡꯡꯂꯕ ꯃꯥꯁꯦ ꯄꯥꯝꯃꯨꯔꯕ ꯌꯣꯟꯕꯁꯦ ꯄꯥꯝꯃꯨꯔꯕ ꯍꯥꯏꯗꯤ ꯑꯗꯣ ꯍꯥꯏꯗꯤ ꯂꯩ ꯑꯩꯈꯣꯏ ꯌꯣꯟꯕ ꯍꯥꯏꯁꯦ ꯂꯂꯣꯟꯕꯤꯅ ꯇꯪꯈꯥꯏ ꯇꯪꯈꯥꯏ ꯆꯥꯔꯤꯅꯦꯕ ꯈꯪꯕ꯭ꯔꯥ ꯑꯩꯈꯣꯏꯅ ꯑꯗꯨꯃꯥꯏꯅ ꯍꯣꯡꯅ ꯐꯪꯕ ꯅꯠꯇꯦꯕ ꯑꯩꯈꯣꯏꯒꯤ ꯄ꯭ꯔꯖꯥꯁꯤꯡꯁꯤꯅ ꯈꯥꯗꯦꯟꯗꯒꯤ ꯂꯩꯔ ꯆꯥꯏꯔꯦ ꯇꯥꯡꯈ꯭ꯔꯕꯖꯥꯠꯅꯤ ꯈꯨꯠꯇꯥꯡ ꯑꯃꯅꯦ ꯏꯟꯖꯥꯡ ꯅꯥ ꯄꯤꯖꯦ ꯇꯥꯡꯈ꯭ꯔꯕ ꯑꯗꯣ ꯊꯥꯔꯤꯕ ꯃꯤꯗꯨꯗ ꯊꯥꯔꯤꯕ ꯃꯤꯗꯨꯅ ꯐꯪꯉꯤꯕ ꯑꯗꯨꯒ ꯑꯗꯒꯤ ꯂꯩꯔꯤꯕ ꯃꯤꯅ ꯄꯨꯊꯣꯛꯏꯕ ꯄꯩꯁꯥꯁꯤꯒ ꯑꯗꯣ ꯃꯔꯛꯁꯤꯗꯅꯦ ꯃꯤꯁꯦ ꯊꯥꯔꯤꯕ ꯃꯤꯁꯤꯡꯁꯤꯅ ꯃꯁꯥ ꯃꯇꯣꯝꯇ ꯌꯣꯟꯖꯕ ꯉꯝꯃꯗꯤ ꯀꯣ ꯑꯁ ꯂꯩꯔꯁ ꯆꯥꯏꯔꯤꯕ ꯃꯤꯁꯤꯡꯁꯨ ꯌꯥꯝꯅ ꯁꯦꯐ ꯑꯣꯏꯒꯅꯤ
ꯑꯩꯖꯨꯅꯦꯃꯤ
ꯄꯣꯠ ꯍꯥꯏꯗꯤ ꯊꯥꯔꯤꯕ ꯀꯥꯡꯕꯨꯁꯨ ꯌꯥꯝ ꯇꯣꯡꯉꯤ ꯕ ꯑꯣꯏꯅꯤ ꯃꯔꯛꯇ ꯍꯥꯏ ꯑꯃ ꯌꯥꯎꯔꯤꯁꯦ ꯁꯤꯁꯤꯅ ꯃꯔꯝ ꯑꯣꯏꯔꯒꯅꯦ ꯂꯩꯕ ꯃꯤꯁꯨ ꯋꯥꯔꯦ ꯊꯥꯕ ꯃꯤꯁꯨ ꯁꯦꯟꯗꯣꯡꯗꯣ ꯂꯩꯇ
ꯎꯝ ꯎꯝ ꯑꯗꯗꯤ ꯍꯣꯠꯅꯕꯗꯅ ꯑꯁꯨ ꯋꯥꯅ ꯍꯣꯠꯅꯔꯒ ꯏꯁꯤꯡ ꯆꯥꯏꯗꯕ ꯌꯥꯔꯛꯇꯦꯗꯣ ꯑꯗꯒꯤ ꯌꯦꯡꯁꯤꯜꯂꯛꯇꯕ ꯌꯥꯗꯦꯗꯣ ꯇꯤꯟ ꯑꯃ ꯇꯥꯔꯛꯄꯗ ꯃꯟꯊꯣꯏꯅꯤꯗꯣ
ꯎꯝ
ꯑꯩ ꯍꯟꯗꯛꯇꯤ ꯄꯩꯁꯥꯁꯦ ꯏꯇꯣꯡ ꯇꯣꯡꯗꯦꯗ ꯃꯃꯥꯡꯒꯤ ꯑꯃꯨꯛ ꯀꯤ ꯂꯦꯟꯅ ꯃꯥꯡꯍꯟꯈꯤꯕꯗꯣ ꯑꯗꯨꯗ ꯇꯪꯈꯥꯏ ꯑꯃ ꯇꯧꯔꯦ ꯑꯗꯨꯒ ꯍꯟꯗꯛꯀꯤꯁꯦ ꯄꯣꯠꯁꯤ ꯏꯠ ꯁꯤꯠꯇꯃꯤꯅ ꯑꯁ ꯊꯕꯤꯒꯗꯣ ꯂꯤꯔ ꯂꯤꯔꯒꯅꯦ ꯂꯩꯔꯤꯁꯦ
ꯑꯣ ꯑꯩꯅ ꯍꯥꯏꯕꯗꯣ ꯑꯣ ꯑꯩꯈꯣꯏ ꯑꯗꯨꯒꯤ ꯊꯪꯅꯕꯒꯤꯗꯨꯗꯨ ꯊꯥꯕꯤꯗꯣ ꯁꯨꯃꯥꯏꯅ ꯇꯧꯋꯦꯕ ꯍꯥꯏꯗꯤ ꯍ ꯍꯦꯛ ꯍꯣꯡꯉꯦꯕ ꯑꯗꯨꯒꯤ ꯃꯥꯗꯤ ꯌꯣꯟꯕꯁꯨ ꯄꯥꯝꯃꯨꯗꯅ ꯀꯥꯟꯅꯕ ꯄꯣꯟꯇꯤꯅ ꯍꯥꯏꯗꯤ ꯍꯦꯛꯇꯒ ꯍꯦꯛ ꯊꯝꯃꯦ ꯃꯣꯏꯒꯤ ꯌꯨꯝꯗꯨꯗ ꯄꯩꯒ ꯍꯦꯛ ꯂꯩꯔꯅꯤ ꯆꯥꯅꯤꯡ ꯆꯥꯅꯤꯡ ꯆꯥꯎꯅ ꯑꯗꯨꯅꯦ ꯐꯔꯦꯅ ꯑꯩꯗꯤ ꯀꯤ ꯖꯤ ꯀꯤꯖꯤ ꯃꯉꯥꯗ ꯂꯧꯒꯦ ꯍꯥꯏꯕꯗ ꯀꯤꯖꯤ ꯑꯝꯗ ꯀꯨꯟ ꯀꯨꯟ ꯁꯥꯒꯠꯂꯦ ꯑꯗꯨꯗꯤ ꯕꯤꯠꯇꯣ ꯂꯩꯇ꯭ꯔꯦꯕ ꯃꯣꯏꯁꯦ ꯀꯨꯅ ꯅꯠꯇꯦꯅꯦ ꯀꯩꯅꯣ ꯈꯛꯇꯅꯤꯅꯦꯍꯦ ꯕꯖꯥꯔꯗ ꯀꯨꯟꯊ꯭ꯔꯥ ꯌꯣꯜꯂꯦ ꯍꯥꯏꯔꯦ ꯕꯖꯥꯔ ꯀꯨꯟꯊ꯭ꯔꯥꯍꯂꯗꯤꯣꯏ ꯗꯒꯤ ꯂꯨꯄꯥ ꯇꯔꯥ ꯀꯦꯖꯤꯗ ꯇꯔꯥꯒ ꯂꯧꯔꯝꯒꯗ ꯂꯂꯣꯟꯕꯤꯅ ꯑꯗꯨꯗꯤ ꯊꯕꯤ ꯀꯦꯖꯤꯗ ꯂꯨꯄꯥ ꯇꯔꯥ ꯄꯤꯈꯠꯂꯗꯤ ꯊꯥꯔꯤꯕ ꯃꯤꯗꯣ ꯕꯤꯠ ꯂꯩꯔꯝꯒꯗ꯭ꯔ ꯌꯦꯡꯉꯨꯅꯦ ꯑꯗꯨꯅ ꯑꯗꯨ ꯁꯔꯨꯛꯄꯨꯗꯤ ꯐ꯭ꯔꯤꯗ ꯑꯣꯏꯅ ꯄꯕꯠ ꯀꯦꯖꯤꯗ ꯇꯔꯥꯗ ꯄꯤꯗꯣꯏ - ꯄꯤꯕꯕꯨꯗꯤ ꯐ꯭ꯔꯤꯗ ꯂꯨꯄꯥ ꯇꯔꯥꯕꯨ ꯀꯩꯅꯣ ꯅꯠꯇ- ꯇ꯭ꯔꯣ ꯑꯦ ꯆꯥꯔꯣ ꯅꯣꯏ ꯆꯥ- ꯆꯥꯅꯤꯡꯕ ꯍꯥꯏꯗꯅ ꯊꯝꯕꯅꯤꯗꯅ ꯑꯁ ꯌꯥꯝ ꯅꯨꯡꯉꯥꯏꯇꯦ ꯇꯧꯔꯤꯁꯦ ꯑꯗꯣ ꯃꯣꯏꯅ ꯀꯔꯤꯒꯨꯝꯕ ꯌꯣꯟꯖꯕ ꯉꯝꯃꯗꯤ ꯍꯥꯏꯗꯤ ꯂꯂꯣꯟꯕꯤꯗ ꯅꯠꯇꯕꯤꯗ ꯗꯥꯏꯔꯦꯛ ꯃꯣꯏꯅ- ꯌꯣꯟꯕ ꯉꯝꯃꯒꯗꯤ ꯂꯨꯄꯥ ꯀꯨꯟꯊ꯭ꯔꯥ ꯍꯥꯏꯗꯣ ꯃꯣꯏꯗ ꯇꯣꯡꯖꯗꯣꯏꯅꯦꯕ ꯑ- ꯑꯗꯩ ꯂꯩꯔꯤꯕ ꯃꯤꯗꯨꯗꯁꯨ ꯑꯗꯨꯝ ꯐ꯭ꯔꯦꯁ ꯑꯣꯏꯕ ꯄꯣꯠꯇꯣ ꯐꯪꯗꯣꯏꯅꯦꯕ
ꯍꯣꯏ ꯃꯥꯅꯤ ꯃꯥꯅꯤ
ꯑꯗꯨꯃꯥꯏꯅ ꯇꯧꯔꯤꯕꯣ ꯍꯧꯖꯤꯛ ꯃ- ꯃꯇꯝꯗ ꯇꯧꯔꯤꯕꯁꯦ ꯒ꯭ꯌꯥꯟ ꯇꯥꯗꯦ ꯇꯧꯔꯤꯁꯦ
ꯍꯣꯏ ꯑꯩꯈꯣꯏ- ꯑꯩꯈꯣꯏꯒꯤꯗꯤ ꯁꯦꯡꯅ ꯍꯥꯏꯕꯗ ꯍꯥꯔꯖꯦ ꯍꯥꯏꯗꯤ ꯗꯨꯀꯥꯟꯗ ꯌꯣꯟꯕ ꯍꯥꯔꯁꯦ ꯁꯨꯡꯍꯥꯞ ꯍꯥꯞꯇꯦꯕꯀꯣ ꯑꯩꯈꯣꯏꯗꯤ ꯌꯨꯝꯗ ꯑꯣꯏꯅ ꯁꯦꯝꯖꯔꯦꯕ ꯁꯟꯊꯤꯅꯦ ꯇꯤꯟꯊ꯭ꯔꯣꯛꯅꯦ ꯇꯧꯔꯒ ꯁꯦꯝꯕ ꯀꯝ ꯀꯝꯄꯣꯁ ꯁꯦꯝꯕꯗꯣ ꯑꯗꯨꯃꯥꯏꯅ ꯁꯦꯝꯃ ꯑꯣꯏꯅ ꯍꯥꯞꯄꯦꯕ ꯑ- ꯗꯨꯅ ꯁꯍꯍ ꯁꯍ ꯑ ꯆꯥꯕ ꯀꯥꯟꯅ ꯀꯩ ꯍꯥꯏꯅꯤ ꯌꯥꯝ ꯃꯍꯥꯎ ꯂꯩꯕꯗꯣ ꯑꯗꯨꯃꯥꯏꯅ ꯑꯣꯏꯕꯗꯨꯒ ꯌꯦꯡꯕꯗ ꯃꯁꯛ ꯈꯤꯇꯪ ꯊꯤꯖꯗ꯭ꯔꯒꯁꯨ ꯇꯤꯟ ꯀꯥꯡꯗꯤ ꯇꯥꯗ꯭ꯔꯦꯕ
ꯎꯝ ꯑꯗꯣ ꯍꯣꯏ ꯍꯧꯖꯤꯛ ꯃꯇꯝꯒꯤ ꯃꯤꯖꯤꯡꯖꯤꯖꯨ ꯐꯖꯕꯁꯨ ꯄꯥꯝꯃꯤꯀꯣ ꯑꯗꯣ ꯐꯖꯕ ꯄꯥꯝꯃꯤ ꯑꯗꯨꯕꯨ ꯐꯖꯕꯗꯨꯗ ꯌꯥꯎꯔꯤꯕ ꯍꯨ ꯆꯦꯜꯂꯤꯕꯗꯨꯗꯤ ꯃꯤꯁꯤꯡꯁꯦ ꯒ꯭ꯌꯥꯟ ꯇꯥꯅꯗꯕꯒꯨꯝ ꯇꯧꯔꯤꯅꯦ ꯑꯩꯈꯣꯏꯁꯨ ꯃꯉꯥꯏꯀꯣ ꯑꯩꯈꯣꯏꯁꯨ ꯃꯉꯥꯏ ꯕꯖꯥꯔꯗ- ꯄꯣꯠ ꯑꯃ ꯌꯣꯟꯕꯁꯦ ꯐꯖꯕꯗꯨꯕ ꯐꯖꯕꯗꯨ ꯈꯛ ꯂꯩꯅꯤꯡꯉꯦ ꯍꯥꯏꯔꯤꯕ ꯑꯊꯤꯕꯗꯨꯗꯤ ꯄꯥꯝꯗꯦ ꯍꯥꯏꯕ ꯑꯗꯣ ꯐꯖꯅ ꯈꯟꯗꯔ- ꯍꯥꯏ ꯇꯥꯔꯗꯤ ꯐꯖꯔꯩꯗꯣ ꯀꯔꯤꯅ ꯐꯖꯍꯜꯂꯩꯅꯣ ꯍꯥꯏꯗꯤ ꯃꯁꯤꯗꯩꯁꯤꯗ ꯇꯤꯂꯥ ꯍ- ꯍꯤꯗꯥꯛ ꯀꯔꯤ ꯀꯔꯥ ꯃꯌꯥꯝꯁꯦ ꯌꯥꯟꯖꯜꯂꯒ ꯐꯖꯍꯜꯂꯛꯏꯕꯅꯦꯕ ꯍꯥꯏꯗꯤ ꯇꯤꯟ ꯇꯥꯔꯛꯄꯗ ꯇꯤꯜ ꯍꯥꯠ ꯍꯤꯗꯥꯛ ꯀꯥꯞ- ꯇꯣꯔꯤꯕꯅꯤ ꯐꯖꯅꯕ ꯃꯍꯩꯁꯦ ꯆꯨꯝꯅ ꯄꯥꯟꯅꯕ ꯈꯣꯠꯅꯕ ꯑꯗꯣ ꯑꯩꯈꯣꯏꯁꯨ ꯂꯩꯔꯤꯕ ꯃꯤꯁꯤꯡꯁꯨ ꯒ꯭ꯌꯥꯟ ꯇꯥꯕꯗꯤ ꯈꯔ ꯃ- ꯊꯧ ꯇꯥꯏ ꯇꯧꯔꯤꯖꯦ
ꯅꯣꯏ ꯁꯂꯥꯠ ꯆꯥꯕꯗꯨꯕꯨ ꯆꯥꯔꯤꯕ꯭ꯔꯣ
ꯁꯂꯥꯥꯛꯇꯣ ꯆꯥꯔꯤꯌꯦ
ꯑꯦ ꯑꯗꯨꯗꯤ ꯅꯪ ꯀꯦꯟ ꯌꯧꯗ꯭ꯔꯤꯀꯥꯟꯗ ꯃꯔꯛꯇ ꯑꯝꯇꯪ ꯁꯠꯂꯥꯎ ꯀꯣꯏꯊꯣꯔꯛꯑꯣꯕꯀꯣ ꯈꯥꯃꯦꯟ ꯑꯁꯤꯟꯕ ꯈꯥꯃꯦꯟ ꯑꯁꯤꯟꯕ ꯍꯧꯔꯤꯕꯀꯣ ꯈꯥꯃꯦꯟ ꯑꯁꯤꯟꯃ ꯈꯔ ꯍꯧꯔꯤ ꯑꯗꯗꯒꯤ ꯒꯖꯔ ꯈꯔ ꯍꯨꯟꯕꯅꯦ ꯑꯗꯨꯁꯨ ꯆꯥꯕ ꯌꯥꯔꯛꯇꯣꯔꯦꯕ ꯑꯗꯩ ꯊꯕꯤ ꯈꯔꯒ ꯑꯗꯨꯗꯣ ꯅꯣꯏ ꯕꯖꯥꯔꯗ ꯂꯩꯕꯗꯤ ꯆꯥꯕꯗꯣ ꯍꯥꯏꯗꯤ ꯃꯣꯏ ꯍꯤꯗꯥꯛ ꯀꯥꯞꯄ ꯀꯥꯇꯕ ꯑꯃꯃ ꯈꯪꯗꯦ ꯑꯗꯨꯅ ꯑꯩꯒꯤꯁꯤ ꯍꯤꯗꯥꯛ ꯀꯥꯞꯄ ꯅꯠꯇꯕꯅꯤꯅ ꯁꯤꯗꯒꯤꯩ ꯈꯔ ꯀꯩꯅꯣ ꯇꯧꯔꯒ ꯆꯥꯅꯕ
ꯏꯁꯁ ꯑꯗꯨꯏꯗꯤ ꯐꯅ ꯑꯗꯨꯝ ꯐꯔꯦꯅꯦ ꯇꯥꯟꯅ ꯌꯥꯝ ꯆꯥꯔꯦ ꯀꯣꯏ ꯅꯒꯤꯗꯨ ꯗꯒꯤꯕꯨ ꯑꯗꯨꯝ ꯂꯧꯕ ꯌꯥꯔꯦꯅꯦ ꯅꯪꯅꯁꯨ ꯌꯣꯟ ꯆꯔꯁꯨ ꯆꯞ ꯃꯥꯟꯅꯕ ꯋꯥ ꯅꯠꯇ꯭ꯔꯥ ꯑꯩꯈꯣꯏꯅ ꯕꯖꯥꯔꯗꯩ ꯂꯩꯕꯁꯨ ꯂꯩꯕ ꯑꯐꯕꯗꯣ ꯆꯥꯕꯅ ꯐꯩꯗꯅ
ꯍꯣꯏ ꯍꯣꯏ ꯑꯁ ꯄꯩꯁꯥ ꯅꯨꯡꯁꯥꯒꯤꯗꯤ ꯀꯩꯁꯨ
ꯏꯁ ꯀꯩꯒꯤ ꯈꯟꯗꯕꯅꯣ ꯄꯤꯗ ꯌꯥꯄꯣ ꯅꯪꯁꯨ ꯃꯇꯝ ꯆꯪꯅ ꯊꯥꯔꯤꯕꯅꯤ ꯇꯧꯔꯤꯁꯦ
ꯍꯣꯏꯗ ꯍꯣꯏꯗ ꯌꯥꯏꯗ ꯀꯩꯁꯨ ꯀꯥꯏꯗꯦꯗ ꯑꯗꯣ ꯑꯩꯅ ꯄꯨꯈ꯭ꯔꯤ ꯄꯨꯈ꯭ꯔꯤ ꯃꯄꯥꯟꯗ ꯂꯐꯨ ꯄꯥꯝꯕꯤ ꯇꯔꯥꯈꯛ ꯊꯥꯏꯌꯦ
ꯎꯝ
ꯂꯐꯨ ꯄꯥꯝꯕꯤ ꯇꯔꯥꯗꯣ ꯃꯉꯥ ꯑꯃꯗꯤ ꯂꯐꯣꯏ ꯂꯣꯏꯅ ꯄꯥꯜꯂꯦ ꯑꯗꯨꯒ ꯃꯉꯥ ꯑꯃꯗꯤ ꯊꯔꯣ ꯍꯧꯔꯛꯄꯗ ꯉꯥꯏꯔꯤꯕꯀꯣ ꯑꯗꯣ ꯑꯍꯨꯝ ꯑꯃ ꯇꯔꯥꯅꯤ
ꯂꯐꯨ ꯊꯔꯣ ꯌꯥꯟꯕꯗꯨ ꯂꯐꯨ ꯊꯔꯣꯗꯣ ꯀꯥꯡꯄꯧ ꯆꯥꯕꯗ ꯍꯥꯎꯕꯅꯤꯅ ꯑꯗꯒꯤ ꯕꯣꯔꯥ ꯆꯥꯔꯁꯨ ꯊꯥꯎꯋꯤ ꯑꯗꯒꯤ ꯄꯥꯛꯅꯝ ꯁꯦꯝꯃꯁꯨ ꯍꯥꯎꯋꯤ ꯏꯔꯣꯜꯂꯁꯨ ꯍꯋꯦ ꯆꯗ ꯆꯅ ꯏꯗ ꯍꯎꯗ ꯍꯥꯎꯋꯦ ꯃꯥꯗꯤ
ꯑꯗꯒꯤ ꯂꯐꯣꯏꯗꯣ ꯑꯗꯨꯁꯨ ꯌꯥꯝ ꯊꯨꯝꯃꯦ ꯑꯩꯈꯣꯏ ꯃꯃꯥꯡꯗꯁꯨ ꯆꯥꯈ꯭ꯔꯦꯕꯀꯣ ꯑꯣ ꯍꯟꯗꯛꯀꯤꯁꯨ ꯑꯩꯅ ꯍꯥꯏꯁꯤꯅꯦ ꯅꯪ ꯂꯥꯛꯄ ꯀꯥꯟꯗ ꯇꯥꯟ ꯆꯞ ꯆꯥꯅꯅꯕꯀꯣ ꯀꯛꯄ ꯌꯥꯔꯕꯅꯦ ꯉꯁꯤ ꯌꯦꯡꯡꯁꯦ ꯑꯗꯨꯝ ꯀꯛꯑꯗꯕꯅꯦ ꯁꯣꯝ ꯅꯥꯀꯟꯗ ꯑꯩꯗꯣ ꯊꯕꯛ ꯈꯔ ꯑꯆꯤꯟꯕ ꯂꯕꯩ ꯀꯛꯄ ꯅꯪꯗꯕꯩ ꯀ ꯆꯠꯇꯕꯅꯦꯕꯀꯣ ꯃꯨꯜꯍꯟꯕꯗꯨꯗꯤ ꯑꯗꯨꯝ ꯃꯨꯟꯕꯗꯨꯗꯤ ꯅꯨꯃꯤꯠ ꯊꯥꯃ ꯑꯈꯥꯏꯕꯁꯤꯗꯤ ꯑꯗꯨꯝ ꯃꯨꯜꯂꯅꯦꯕ
ꯎꯝ ꯍꯣꯏꯅꯦ ꯁꯥꯕ ꯁꯥꯕꯒ ꯆꯥꯔ ꯂꯛꯇꯣꯅꯤ ꯂꯐꯣꯏꯁꯤꯗꯤ ꯃꯨꯟꯕ ꯍꯧꯈ꯭ꯔꯗꯤ ꯆꯔ ꯃꯨꯟꯖꯜꯂꯛꯄꯅꯤꯅ ꯌꯥꯝ
ꯍꯣꯏ ꯍꯣꯏ ꯃꯥꯅꯦ ꯑꯗꯨꯅꯦ ꯆꯥꯕꯁꯦ ꯌꯥꯝ ꯆꯦꯛꯁꯤꯟꯗꯕ ꯌꯥꯗꯦꯕ ꯍꯧꯖꯤꯛꯀꯥꯟꯁꯦ
ꯑꯣ ꯍꯧꯖꯤꯛꯄꯨ ꯀꯗꯥꯏꯗ ꯂꯩꯔꯤꯅꯣ ꯐꯥꯔꯝꯗ ꯂꯩꯔꯤꯅꯣ ꯑꯗꯨ ꯅꯠꯇ꯭ꯔꯒ ꯌꯨꯝ ꯌꯨꯝꯗ ꯀꯥꯔꯛꯑꯕ꯭ꯔꯣ
ꯍꯧꯖꯤꯛꯄꯨꯗꯤ ꯑꯩ ꯌꯨꯝꯗ ꯂꯥꯛꯑꯦꯗꯤ ꯌꯨꯝꯗ ꯂꯩꯔꯦ ꯏꯟꯖꯥꯡ ꯅꯥꯄꯤ ꯈꯔ ꯍꯦꯛꯎꯕꯅꯦ ꯑꯗꯤ ꯑꯔꯤ ꯑꯔꯤꯕꯗꯣ ꯈꯟꯇꯣꯛꯑꯒ
ꯑꯗꯨꯗꯤ ꯑꯩ ꯌꯥꯝ ꯊꯨꯅ ꯂꯥꯛꯇꯕ ꯌꯥꯗ꯭ꯔꯦ ꯁꯂꯥꯠꯀꯤ ꯃꯄꯣ ꯃꯆꯩ ꯂꯧꯅꯕ
ꯎꯝ ꯅꯪ ꯀꯩꯅꯣ ꯉꯥꯗꯣ ꯅꯪ ꯉꯥꯍꯩ ꯄꯥꯝꯗꯥꯏꯅꯦ
ꯉꯍꯩ ꯄꯥꯝꯃꯤ ꯉꯍꯩ ꯊꯥꯗꯕ꯭ꯔꯣ
ꯊꯥꯗꯩꯑꯌꯦ ꯑꯗꯣ ꯌꯥꯝ ꯀꯟꯅꯗꯤ ꯆꯥꯎꯗ꯭ꯔꯤꯕ ꯃꯥꯗꯣ
ꯑꯁ ꯑꯗꯨꯗꯤ ꯑꯩꯅ ꯌꯥꯝ ꯄꯥꯝꯖꯕ ꯑꯗꯨ ꯊꯣꯛꯑꯦ ꯉꯍꯩꯁꯦ ꯑꯩ ꯍꯥꯇ ꯆꯥꯅꯤꯡꯉꯥꯏ ꯂꯩꯅꯤ ꯑꯩꯈꯣꯏ ꯁꯤꯒꯤ ꯃꯣꯏ ꯑꯥꯏꯁ ꯀꯤꯗꯨꯁꯨ ꯐꯪꯗꯦꯕ ꯃꯣꯏ ꯌꯣꯟ ꯔꯥ ꯅꯠꯇ꯭ꯔꯒ ꯀꯩꯅꯣ ꯈꯪꯗꯦ ꯑꯩꯅ ꯅꯍꯥꯟ ꯍꯪꯕ ꯆꯠꯂꯨꯕꯗ ꯐꯪꯗꯦꯕ ꯑꯗꯣ ꯉꯥꯍꯩꯁꯦ ꯆꯥꯈꯤꯗꯕꯗꯣ ꯍꯤ ꯌꯥꯝꯃꯦ ꯆꯍꯤ ꯑꯍꯨꯝ ꯃꯔꯤ ꯃꯉꯥꯃꯨꯛ ꯁꯨꯔꯃꯟ ꯑꯝꯇ ꯍꯟꯗꯛꯇꯤ ꯋꯥꯈꯜꯁꯤꯗ ꯂꯥꯛꯇꯅ ꯑꯝꯇ ꯆꯥꯒꯦꯅ ꯇꯧꯕꯅꯦ ꯐꯪꯗꯦ ꯎꯝ ꯑꯁ ꯑꯗꯨꯗꯤ ꯍꯌꯦꯡꯃꯛꯄꯨ ꯂꯥꯛꯅꯤꯡꯉꯦꯗ ꯑꯩꯗꯤ
ꯑꯩꯗꯤ ꯑꯩꯗꯤ ꯏꯁꯪꯗ ꯁꯪꯉꯤꯗ ꯑꯩꯗꯤ ꯐꯥꯝꯗ ꯑꯗꯨꯝ ꯂꯩꯕꯅꯤꯅ ꯅꯪꯒꯤ ꯃꯇꯝ ꯀꯥꯏꯊꯣꯛ ꯇꯧꯗꯕ ꯉꯥꯏꯔꯦ
ꯑ ꯑꯁ ꯑꯗꯨꯗꯤ ꯑꯩ ꯍꯌꯦꯡ ꯉꯟꯗ ꯍꯦꯛꯇ ꯂꯥꯛꯑꯒꯦ ꯑꯗꯨꯒ ꯐꯥꯔꯝꯗ ꯑꯣꯏꯅ ꯍꯦꯛꯇ ꯊꯣꯡꯉ ꯆꯥꯔꯖꯤ ꯃꯄꯣꯠ ꯃꯆꯩ ꯂꯩꯕꯅ
ꯑꯦ ꯂꯣꯏꯅ ꯂꯣꯏꯅ ꯂꯩ ꯑꯋꯥꯠ ꯑꯝꯇ ꯂꯩꯇꯦ ꯂꯣꯏꯅ ꯂꯩ
ꯑꯁ ꯑꯗꯨꯗꯤ ꯍꯌꯦꯡ ꯍꯦꯛꯇ ꯂꯥꯛꯑꯒꯦ ꯑꯗꯨ ꯍꯦꯛꯇ ꯐꯥꯔꯒ ꯆꯥꯔꯁꯤ ꯑꯗꯒꯤ ꯀꯔꯤ ꯀꯔꯤ ꯑꯋꯥ ꯅꯨꯡꯉꯥꯏꯁꯨ ꯈꯔ ꯋꯥꯔꯤ ꯋꯥꯇꯥꯏ ꯇꯧꯗꯅ ꯊꯝꯕꯥꯜꯒꯁꯦ ꯍꯦꯛꯇꯅ
ꯎꯝ
ꯊꯝꯕꯥꯜꯗꯨꯗꯤ ꯑꯁ ꯐꯖꯔꯕꯅꯦꯍꯦ ꯑꯗꯨꯒ ꯃꯔꯛ ꯃꯔꯛ ꯃꯔꯛꯇ ꯈꯔꯠ ꯌꯝꯗꯁꯨ ꯌꯥꯎꯔꯤ
ꯍꯩꯃ ꯐꯝꯆꯦꯠ ꯑꯣꯟꯕꯗꯣ ꯍꯧꯔꯕ꯭ꯔꯣ ꯍꯧꯖꯤꯛꯁꯦ
ꯎꯝ ꯍꯧꯔꯦ ꯍꯧꯔꯦ ꯍꯧꯖꯤꯛ ꯀꯥꯡ ꯃꯇꯝ ꯃꯥꯒꯤ ꯁꯤꯖꯟ ꯃꯇꯝ ꯌꯧꯔꯛꯑꯕꯅꯤꯅꯅꯦ
ꯑꯣ ꯍꯣꯏꯅꯦ ꯑꯁ ꯆ ꯑꯗꯨꯗꯤ ꯇꯥꯅ ꯆꯞ ꯍꯦꯛ ꯆꯥꯔꯦ ꯅꯪ ꯐꯣꯟ ꯇꯧꯔꯛꯄꯁꯦ
ꯍꯣꯏ ꯑꯗꯣ ꯅꯪ ꯂꯥꯛꯄꯗꯣ ꯈꯔ ꯉꯟꯅ ꯂꯥꯛꯑꯣ ꯉꯥ ꯐꯥꯕꯗꯣ ꯈꯔ ꯉꯟꯅ ꯐꯥꯖꯩ ꯏꯪꯉꯤ ꯀꯥꯟꯗ
ꯌꯥꯏꯌꯦ ꯌꯥꯏ ꯉꯥꯗꯣ ꯑꯇꯩꯁꯤꯡꯗꯣ ꯂꯩ
ꯂꯥꯏꯟꯗ ꯍꯥ ꯐꯥꯕꯕꯨꯗꯤ ꯅꯨꯡ ꯂꯥꯏꯅꯤ ꯑꯗꯨꯝ ꯑꯩꯈꯣꯏ ꯏꯟꯗꯅꯦꯠ ꯑꯗꯨꯝ ꯇꯥꯟꯁꯤꯜꯂꯒ ꯇꯧꯔꯒ ꯐꯥꯕ ꯌꯥꯏꯅꯤ